ꯍꯜꯂꯣ
ꯆꯥꯛ ꯆꯥꯈ꯭ꯔꯕ꯭ꯔꯣ
ꯆꯥꯈ꯭ꯔꯦ
ꯀ꯭ꯔꯤ ꯇꯧꯕ꯭ꯔꯣ ꯉꯁꯤ ꯑꯁ ꯅꯪ ꯉꯥꯏꯔꯒ ꯅꯪ ꯊꯣꯛꯂꯛꯇꯕꯒꯤ ꯍꯟꯈ꯭ꯔꯦꯗ
ꯑꯗꯨ ꯅꯪ ꯈꯔ ꯉꯥꯏꯔꯝꯕ ꯌꯥꯗ꯭ꯔꯣ
ꯅꯪ ꯂꯥꯛꯃꯟꯗꯕꯒꯤ ꯑꯩꯗꯣ ꯆꯠꯈ꯭ꯔꯕ
ꯏꯁ ꯅꯪꯗꯣ ꯈꯔꯗꯤ ꯉꯥꯏꯕ
ꯑꯩ ꯑꯩ ꯂꯛꯇꯤ ꯂꯥꯛꯅꯦꯕꯀꯣ
ꯑꯥꯎ
ꯂꯥꯛꯑꯒ ꯅꯪ ꯅꯪ ꯅꯪꯗꯣ ꯍꯧꯒꯠꯇ꯭ꯔꯤꯕ ꯑꯩ ꯂꯥꯛꯄꯗ
ꯑꯣ ꯅꯪꯗꯣ ꯑꯌꯨꯛ ꯉꯟꯇꯥ ꯂꯥꯛꯄ ꯃꯥꯜꯂꯦ ꯑꯗꯨꯗꯤ
ꯎꯝ ꯑꯈꯣꯏꯗꯤ ꯌꯥꯍꯧ ꯉꯟꯕꯅꯤꯅ ꯃꯤ ꯑꯇꯣꯞꯄꯗꯧꯅ ꯌꯥꯍꯧ ꯊꯦꯡꯗꯦꯕ ꯑꯈꯣꯏꯗꯤ ꯑꯗꯨꯒꯤꯅꯦ ꯍꯌꯦꯡꯗꯤꯀꯣ
ꯑꯥ
ꯈꯥꯔ ꯉꯟꯅ ꯍꯧꯒꯠꯂꯨꯀꯣ
ꯍꯣꯏ ꯍꯣꯏ ꯍꯧꯒꯠꯀꯦ
ꯍꯧꯒꯠꯄꯗꯤ ꯉꯝꯒꯗ꯭ꯔꯣ
ꯍꯥꯥ
ꯍꯧꯒꯠꯄꯗꯤ ꯉꯝꯒꯗ꯭ꯔꯣ ꯉꯟꯇ ꯉꯟ ꯉꯟꯅ ꯍꯧꯒꯠꯄꯗꯣ
ꯉꯝꯒꯅꯤꯗ ꯀꯔꯤ ꯅꯪ ꯂꯥꯛꯀꯗꯧꯕꯗꯨꯕꯨ
ꯑꯣ ꯑꯩ ꯂꯥꯛꯑꯗꯤ ꯉꯝꯒꯅꯤ ꯁꯤꯅꯦꯕ
ꯍꯣꯏ ꯅꯪ ꯂꯥꯛꯇ꯭ꯔꯗꯤ ꯉꯟꯅ ꯍꯧꯒꯠꯂꯁꯨ ꯀꯔꯤ ꯀꯥꯟꯅꯕ ꯅꯠꯇ꯭ꯔꯥ
ꯆꯨꯝꯃꯦꯅꯦ ꯑꯗꯨꯕꯨꯗꯤ ꯑꯗꯨ ꯑꯣꯏꯔꯗꯤ ꯅꯨꯡꯇꯤꯒꯤ ꯍꯝ ꯉꯟꯅ ꯂꯥꯛ ꯉꯟꯅ ꯍꯧꯒꯠꯅꯤꯡꯉꯥꯏ ꯑꯩ ꯇꯤꯒꯤ ꯂꯥꯛꯑꯒꯦ
ꯍꯣꯏ
ꯆꯥꯛ ꯆꯥꯔꯕꯣ
ꯆꯥꯗ꯭ꯔꯤꯗ ꯅꯣꯏꯗꯤ ꯆꯥꯔꯕꯣ
ꯑꯦ ꯅꯪ ꯆꯥꯗ꯭ꯔꯦꯒ ꯀꯃꯥꯏꯅ ꯑꯩ ꯍꯥꯟꯅ ꯆꯥꯗꯣꯏꯕ
ꯉꯥꯏꯔꯝꯃꯣꯀꯣ ꯑꯩ ꯂꯥꯛꯀꯦꯀꯣ ꯆꯥꯛ ꯄꯨꯔꯒ
ꯎꯝ ꯉꯥꯏꯔꯣꯢ
ꯀ꯭ꯔꯤꯒꯤ
ꯍꯥꯏꯔꯣꯏ
ꯏꯍꯦ
ꯑꯦꯍꯦꯍꯦ
ꯀꯔꯤ ꯑꯤꯟꯁꯥꯡ ꯀ꯭ꯔꯤ ꯏꯟꯁꯥꯡ ꯊꯣꯡꯕ꯭ꯔꯣ
ꯉꯁꯤꯗꯤ ꯁꯧꯒ꯭ꯔꯤ ꯆꯥꯏꯌꯦ ꯑꯗꯨꯒ ꯀꯥꯂꯤ ꯍꯋꯥꯏ
ꯑꯋꯣ ꯑꯋꯣ ꯑꯋꯣ
ꯑꯝ
ꯎꯝ
ꯌꯥꯝ ꯍꯞ
ꯉꯁꯤꯗꯤ ꯅꯪ ꯂꯧ ꯆꯠꯂꯣꯏꯗ꯭ꯔꯣ ꯑꯗꯨꯒꯤꯝ
ꯆꯥꯛ ꯌꯦꯟꯁꯥꯡ ꯊꯦꯡꯅ ꯆꯥꯏꯌꯦꯗ
ꯑꯁ ꯑꯩꯗꯤ ꯅꯪ ꯉꯥꯏꯔꯒ ꯅꯪꯗꯤ ꯆꯥꯊꯣꯛꯈ꯭ꯔꯦ
ꯂꯥꯝꯃꯟꯕꯒꯤꯀꯣ ꯊꯕꯛ ꯁꯨꯕ ꯑꯌꯨꯛꯇ
ꯍꯧꯇꯦ
ꯑꯗꯨꯒꯤꯅꯤꯅꯦ ꯁꯣꯏꯔꯦ ꯁꯣꯏꯔꯦ ꯍꯌꯦꯡꯗꯤ ꯆꯥꯃꯤꯟꯅꯔꯁꯤ
ꯍꯣꯏ
ꯅꯪ ꯑꯗꯨꯃꯥꯏꯅ ꯊꯦꯡꯉ ꯂꯩꯔꯗꯤ ꯑꯩ ꯑꯣꯐꯤꯁ ꯆꯠꯄ ꯅꯪꯉꯣꯏꯅꯦ
ꯑꯦꯍꯦꯍꯦꯍꯦ
ꯃꯊꯪꯗꯤ ꯈꯔ ꯉꯟꯅ ꯍꯧꯒꯠꯂꯨꯀꯣ
ꯍꯣꯏ ꯉꯟꯅ ꯍꯧꯒꯠꯂꯒꯦ ꯅꯪ ꯑꯣꯐꯤꯁ ꯅꯪꯅꯤꯉꯥꯏꯒꯤ
ꯎꯝ ꯑꯩ ꯑꯩ ꯑꯣꯐꯤꯁꯇꯣ ꯂꯧꯕꯨꯛ ꯑꯣꯐꯤꯁꯅꯦꯕꯀꯣ
ꯍꯦꯍꯦꯍꯦ
ꯍꯦꯍꯦꯍꯦꯍꯦ ꯐꯒꯤ ꯅꯠꯇꯦ ꯉꯟꯇꯥ ꯍꯧꯒꯠꯂꯣ
ꯍꯣꯏ ꯍꯧꯒꯠꯀꯦ
ꯅꯨꯄꯤ ꯃꯆꯥꯅ ꯊꯦꯡ ꯊꯦꯡꯅ ꯍꯧꯒꯠꯄꯗꯣ ꯐꯠꯇꯦꯕ ꯑꯗꯨꯒ ꯕ꯭ꯔꯦꯛꯐꯥꯁꯀꯨꯝꯕ ꯑꯩꯒꯤꯗꯃꯛ ꯄꯥꯏꯔ ꯂꯥꯛꯎꯕ
ꯂꯥꯛꯀꯦꯅꯦ ꯅꯪꯒꯤꯗꯃꯛꯇꯤ ꯄꯨꯔꯒ ꯂꯣꯏꯔꯦꯅꯦ
ꯍꯩꯁ ꯑꯗꯨ ꯕ꯭ꯔꯦꯛꯐꯥꯁ ꯂꯩꯅꯤꯡꯉꯥꯏ ꯑꯩꯉꯣꯟꯗ ꯄꯩꯁꯥ ꯅꯤꯔꯗꯤ ꯂꯣꯏꯔꯦꯀꯣ ꯑꯃꯨꯛꯀ
ꯍꯦ ꯍꯦ ꯍꯦ
ꯉꯁꯤ ꯀꯥꯏ ꯆꯠꯀꯅꯤ
ꯑ ꯑꯝ ꯅꯪꯒꯤ ꯅꯅꯥꯛꯇ ꯂꯥꯛꯔꯒꯦ ꯅꯪꯒꯤ ꯂꯧ ꯊꯕꯛꯇꯣ ꯂꯧ ꯊꯕꯛ ꯑꯗꯨꯗ ꯂꯥꯛꯔꯒꯦ ꯍꯣꯏ ꯃꯇꯦꯡ ꯄꯥꯡꯅꯤꯡꯉꯥꯏ ꯂꯥꯛꯈ꯭ꯔꯒꯦ
ꯑꯗꯨ ꯑꯣꯏꯔꯗꯤ ꯅꯪ ꯂꯥꯛꯑꯀꯥꯟꯗꯀꯣ ꯇꯥꯕ꯭ꯔꯥ ꯅꯪ ꯂꯥꯛꯑꯀꯥꯟꯗ ꯅꯪ ꯂꯥꯛꯑꯀꯥꯟꯗ ꯑꯩꯒꯤ ꯆꯥꯅꯕ ꯈꯔ ꯄꯥꯏꯔꯛꯎꯀꯣ
ꯍꯣꯏ ꯄꯥꯏꯔꯛꯀꯦ ꯄꯥꯏꯔꯛꯀꯦ
ꯍꯝ ꯄꯥꯏꯔꯛꯀꯦ ꯍꯥꯏꯔꯒ ꯀꯥꯎꯔꯗꯤ ꯂꯣꯏꯔꯦ ꯑꯩꯗꯤ ꯁꯨꯌꯥ ꯌꯥꯔꯣꯏ
ꯍ ꯑꯥ
ꯑꯗꯨ ꯅꯊꯟꯇ ꯂꯥꯛꯅꯤꯡꯉꯥꯏꯔꯣ ꯅꯠꯇ꯭ꯔꯒ
ꯏꯃꯥꯟꯅꯕꯤ ꯑꯃ ꯄꯨꯔꯒ ꯂꯥꯛꯀꯦ
ꯑꯁ ꯅꯃꯥꯟꯅꯕꯤ ꯌꯥꯎꯔꯛꯀꯅꯨꯗ ꯅꯃꯥꯟꯅꯕꯤꯒ ꯌꯥꯎꯔꯗꯤ ꯏꯕꯥꯅꯤ ꯅꯨꯡꯁꯤ ꯋꯥꯔꯤ ꯁꯥ ꯌꯥꯔꯔꯣꯏꯅꯦ
ꯏꯍꯤ ꯍꯥꯍꯥ ꯅꯪꯁꯨ ꯅꯃꯥꯟꯅꯕ ꯑꯃ ꯄꯨꯔꯛꯑꯣ ꯑꯩꯁꯨ ꯏꯃꯥꯟꯅꯕꯤ ꯑꯃ ꯄꯨꯔꯛꯀꯦ ꯑꯦ ꯃꯣꯏ ꯊꯕꯛ ꯁꯨꯍꯜꯂꯁꯦ ꯑꯗꯨꯒ
ꯏꯕꯥꯅꯤ ꯋꯥꯔꯤ ꯁꯥꯅꯤꯡꯉꯥꯏ
ꯍꯣꯏ
ꯂꯧꯁꯤꯡ ꯌꯥꯝ ꯍꯩꯅꯦ ꯌꯥꯏꯅꯦ ꯑꯁ ꯑꯩꯗꯤ ꯅꯪꯁꯦ ꯌꯥꯝ ꯄꯪꯕ꯭ꯔꯥ ꯍꯥꯏꯔꯒ ꯅꯪꯗꯤ ꯌꯥꯝ ꯁꯤꯡꯕꯅꯤ ꯂꯩꯁꯥꯕꯤ ꯑꯣꯏꯔꯝꯃꯤꯅꯦ ꯇꯥꯕ꯭ꯔꯣ
ꯑꯧ ꯇꯥꯏꯌꯦ
ꯎꯝꯍꯝ ꯀꯅꯥ ꯀꯅꯥ ꯂꯩꯒꯦ
ꯏꯃꯥꯟꯅꯕꯤ ꯑꯃꯒ ꯂꯩꯌꯦ
ꯑꯦ ꯑꯗꯨ ꯑꯗꯨꯕꯨꯔꯣ ꯅꯪꯅ ꯄꯨꯔꯛꯀꯦ ꯍꯥꯏꯕꯗꯣ
ꯅꯠꯇꯦ ꯑꯇꯣꯞꯄ ꯄꯨꯔꯛꯀꯅꯤꯍꯦ
ꯄꯥꯝ
ꯍꯣꯏ
ꯏꯃꯥꯟꯅꯕꯁꯨ ꯑꯥ ꯀꯩꯅꯣꯗꯒꯤ ꯁ꯭ꯔꯒꯔꯗꯒꯤ ꯂꯥꯛꯑꯅꯤ ꯍꯥꯏ
ꯑꯣ
ꯑꯗꯨ ꯑꯣꯏꯔꯗꯤ ꯃꯕꯥꯅꯤꯕꯨ ꯊꯕꯛ ꯁꯨꯍꯜꯂꯒ ꯏꯕꯥꯅꯤꯅ ꯎꯔꯨꯝꯗ ꯐꯝꯃꯒ ꯋꯥꯔꯤ ꯁꯥꯅꯤꯡꯉꯥꯏꯀꯣ
ꯍꯣꯏ ꯑꯗꯨꯃꯥꯏꯅ ꯇꯧ ꯇꯧꯗꯔꯗꯤ ꯌꯥꯗꯦ
ꯅꯪ ꯅꯪꯁꯦ ꯕꯣꯠ ꯂꯦꯞꯄꯗꯤ ꯀꯥꯒꯅꯤꯕꯨ
ꯀꯔꯤ
ꯅꯪ ꯚꯣꯠ ꯂꯦꯞꯄꯗꯤ ꯀꯥꯔꯅꯤꯕ
ꯑꯍꯣꯏ ꯅꯣꯏꯔꯣꯝꯗ ꯀꯞ ꯅꯣꯏꯔꯣꯝꯗ ꯍꯣꯠꯅꯕ ꯇꯥꯔꯦꯗꯅ ꯑꯗꯨꯗꯤ
ꯑꯗꯨꯅꯦ ꯅꯪ ꯕꯣꯠ ꯂꯦꯞꯄꯨꯀꯣ
ꯍꯣꯏ
ꯑꯦꯍꯦ
ꯈꯪꯗꯦꯇ
ꯆꯥꯛ ꯂꯥꯝꯗ꯭ꯔꯤꯕꯣ
ꯂꯥꯝꯗ꯭ꯔꯤꯗ
ꯀꯩꯒꯤꯅꯣ
ꯑꯈꯣꯏꯗꯤ ꯑꯌꯥꯝꯕ ꯎꯝ ꯊꯦꯡ ꯊꯦꯡꯅ ꯑꯗꯨꯝ ꯆꯥꯏꯑꯦꯕ
ꯎꯝ ꯅꯪꯁꯨ ꯃꯌꯥꯝꯒꯤ ꯃꯇꯧ ꯏꯟ
ꯗꯨꯃꯥꯏꯅ ꯍꯥꯕꯏ ꯇꯥꯔꯦ
ꯃꯤꯅ ꯊꯦꯡꯅ ꯆꯥꯔꯗꯤ ꯅꯪꯁꯨ ꯊꯦꯡꯅ ꯆꯥꯕ ꯑꯗꯨꯃꯥꯏꯅ ꯇꯧꯒꯅꯨ
ꯅ ꯑꯩꯅ ꯅꯪꯉꯣꯟꯗ ꯉꯥꯏꯌꯣ ꯍꯥꯏꯔꯒ ꯅꯪꯗꯤ ꯉꯥꯏꯗꯕꯤꯅ ꯆꯥꯈ꯭ꯔꯕꯅꯤꯅ ꯎꯄꯥꯏ ꯂꯩꯇ꯭ꯔꯦ
ꯎꯄꯥꯏ ꯂꯩꯅꯤꯡꯉꯥꯏ ꯑꯩ ꯀꯩꯅꯣꯝꯃ ꯍꯥꯏꯕꯤꯌꯨꯨꯔꯥ
ꯑꯧ
ꯍꯥꯏꯔꯣꯏ
ꯀꯔꯤꯒꯤ
ꯑꯩ ꯍꯥꯏꯕꯤꯔꯒ ꯅꯪ ꯊꯥꯁꯨ ꯊꯥꯖꯔꯣꯏꯅꯦ
ꯅꯪꯅ ꯍꯥꯏ ꯅꯪꯅ ꯍꯥꯏ ꯍꯥꯏꯗꯤ ꯀꯝꯍꯥꯏꯅ ꯊꯥꯖꯗꯣꯏꯅꯣ ꯅꯪꯅ ꯍꯥꯏꯔꯗꯤ ꯊꯥꯖꯒꯗꯧꯕ
ꯏꯁ ꯑꯁꯦꯡꯕ
ꯍꯣꯏꯅꯦ
ꯑꯗꯨ ꯀꯔꯤꯒꯤ ꯉꯔꯥꯡꯗꯤ ꯃꯪꯗ ꯂꯥꯛꯇꯕ ꯑꯩ ꯅꯪ ꯃꯪꯗ ꯉꯥꯏꯕꯅꯤꯅꯦ
ꯑꯁ ꯃꯪꯗꯨꯗꯤ ꯅꯪꯅ ꯐꯖꯅ ꯃꯪꯕꯤꯗꯕꯒꯤꯅꯦ ꯗꯨꯗꯤ
ꯏꯁ ꯑꯩ ꯅꯍꯥꯟ ꯉꯥꯏꯔꯒ ꯅꯪ ꯂꯥꯛꯇꯕꯒꯤ ꯑꯃꯨꯛ ꯑꯩ ꯑꯃꯨꯛ ꯍꯧꯒꯠꯄꯅꯤꯅꯦ
ꯑꯩꯗꯣ ꯇꯥꯕ꯭ꯔꯥ
ꯑꯧ ꯇꯥꯏꯌꯦ
ꯑꯩꯗꯣ ꯅꯪꯕꯨ ꯉꯥꯏꯕꯅꯦꯕ ꯃꯪꯗꯀꯣ
ꯑꯣ
ꯑꯆꯥꯄꯣꯠ ꯃꯌꯥꯝ ꯑꯣꯛꯁꯥꯋꯣ ꯁꯟꯁ ꯁꯥꯑꯣ ꯉꯥꯆꯧꯋꯣ ꯃꯣꯃꯣꯑꯣ ꯗꯃꯥ ꯄꯤꯖꯒꯦ ꯍꯥꯏꯅ ꯉꯥꯏꯕꯅꯦꯕ
ꯑꯣ
ꯑꯗꯨ ꯅꯪꯗꯤ ꯂꯥꯛꯇ꯭ꯔꯦ
ꯅꯪꯅ ꯑꯗꯨꯃꯥꯏꯅ ꯈꯟꯕꯒꯤꯅꯦ ꯈꯪꯕ꯭ꯔꯥ ꯑꯗꯨꯃꯥꯏꯅ ꯈꯟꯗ꯭ꯔꯗꯤꯀꯣ ꯂꯥꯛꯀꯦ ꯇꯧꯕꯅꯦꯕ ꯑꯗꯨꯅ ꯅꯪ ꯑꯗꯨꯃꯥꯏꯅ ꯈꯟꯕꯒꯤ ꯑꯩꯗꯣ ꯂꯥꯛꯄꯗꯣ ꯇꯜꯂꯕꯗꯨꯒꯤ ꯂꯥꯛꯇ꯭ꯔꯥꯕ ꯑꯩꯗꯣ
ꯑꯗꯨꯗꯤ ꯉꯁꯤꯗꯤ ꯂꯥꯛꯎꯀꯣ ꯉꯁꯤꯗꯤ ꯂꯥꯛꯑꯣꯕ
ꯍꯣꯏ ꯂꯥꯛꯀꯦ ꯅ ꯁꯤꯗꯤ
ꯂꯥꯛꯇꯕ ꯌꯥꯔꯣꯏ
ꯍꯦꯛꯇ ꯂꯥꯛꯂꯒ ꯂꯣꯏꯔꯦ ꯀꯩ
ꯎꯝ ꯂꯥꯛ ꯑ ꯀꯥꯟꯗꯗꯤ ꯅꯪꯁꯦ ꯑꯃꯨꯛ ꯆꯠꯍꯜꯂꯔꯣꯏꯕ
ꯊꯦꯡꯕꯒꯤꯔꯥ
ꯁꯦꯡꯕꯅꯦ ꯀꯩꯅꯣ
ꯑꯩꯗꯨꯗꯤ ꯄꯣꯠ ꯆꯩ ꯈꯔ ꯄꯨꯔꯒ ꯂꯥꯛ
ꯎꯝ ꯄꯨꯗ꯭ꯔꯁꯨ ꯌꯥꯏꯗ ꯅꯠꯇ꯭ꯔꯒ ꯌꯥꯑꯣꯡ ꯏꯟꯁꯤꯔꯣ
ꯌꯥꯎꯌꯣꯡ ꯏꯜꯂ ꯂꯣꯏꯔꯦ ꯀꯩꯅꯣ
ꯑꯗꯨꯗꯤ ꯅꯪ ꯑꯣꯏꯅ ꯂꯥꯛꯑꯣꯗꯅ ꯑꯗꯨꯗꯤ
ꯑꯩ ꯂꯥꯛ ꯂꯥꯛꯅꯤꯡꯉꯥꯏꯗꯣ
ꯑꯥ
ꯒꯥꯔꯤ ꯚꯔꯥ ꯂꯩꯇꯦꯕ
ꯑꯁ ꯁꯤꯗ ꯌꯥꯎꯔꯒ ꯑꯩꯅ ꯑꯗꯨꯝ ꯄꯤꯒꯗꯧꯕꯗꯨꯕꯨ
ꯅꯪꯅ ꯄꯤꯅꯤꯡꯉꯥꯏ
ꯍꯣꯏ
ꯅꯪꯅ ꯄꯤꯕꯗꯨ ꯂꯩꯁꯥꯕꯤꯅ ꯄꯤꯕꯗꯨ ꯅꯨꯄꯥꯅ ꯂꯧꯕꯗꯨ ꯅꯨꯡꯉꯥꯏꯔꯣꯏꯅꯦ ꯄꯥꯈꯪꯅ ꯄꯤꯒꯗꯕꯅꯤꯅ ꯂꯩꯁꯥꯕꯤꯅ ꯀꯅꯥ ꯄꯤꯕ ꯍꯣꯠꯅꯕ꯭ꯔꯣ
ꯍ ꯑꯗꯨꯕꯨꯗꯤ ꯑꯃꯨꯛꯀ ꯆꯨꯝꯕꯀꯣ
ꯑꯗꯨꯅꯦ ꯑꯥ ꯑꯁ ꯑꯩꯗꯤ ꯂꯧꯀꯅꯤ ꯑꯃꯨꯀ
ꯂꯥꯛꯀꯦ
ꯅꯨꯡꯁꯥ ꯌꯥꯝ ꯁꯥꯏꯌꯦ ꯅꯪꯗꯤ ꯑꯗꯨꯝ ꯌꯨꯝꯗ
ꯑꯁ ꯀꯔꯤ ꯅꯣ ꯅꯨꯡꯁꯥꯗ ꯊꯕꯛ ꯇꯧꯔꯒ ꯑꯩ ꯌꯨꯝ ꯃꯅꯨꯡꯗ ꯑꯗꯨꯝ ꯂꯩꯌꯣ ꯍꯥꯏꯔꯣ
ꯄꯥꯗꯂꯦ
ꯑꯣ
ꯀꯣ
ꯑꯥ
ꯉꯥꯏꯔ ꯂꯩꯗꯧꯕ ꯅꯪꯗꯤ ꯂꯧ ꯁꯨꯕ ꯑꯩꯅ ꯂꯣꯏ
ꯀꯩ ꯏꯪꯁꯥꯡ ꯑꯍꯥꯎ ꯍꯣꯏ ꯌꯦꯡꯁꯥꯡ ꯑꯍꯥꯎꯕ ꯊꯣꯡꯕꯤꯔꯒ ꯉꯥꯏꯔꯒꯦ ꯒꯦ ꯅꯪ ꯍꯜꯂꯛꯄꯗꯣ
ꯎꯝ ꯍꯧꯗꯣꯡ ꯃꯔꯨꯝ ꯐꯨꯠꯄꯤꯌꯣꯀꯣ
ꯍꯨ ꯍꯦ ꯍꯦ ꯐꯨꯠꯂꯒ ꯂꯣꯏꯔꯣ ꯀꯩꯅꯣ ꯍꯣꯏ ꯌꯥꯏꯌꯦ ꯑꯗꯨꯁꯨ
ꯑꯁꯦꯡ ꯕꯅꯦ ꯐꯥꯒꯤ ꯅꯠꯇꯦ
ꯍꯣꯏ ꯍꯣꯏ ꯐꯨꯠꯂꯒ ꯉꯥꯏꯕꯤꯔꯒꯦ
ꯎꯝ